ꯂꯧ
ꯄꯥꯏꯕꯤꯔꯤꯁꯤꯕꯨ ꯀꯅꯥꯅꯣ ꯇꯥꯏꯑꯌꯦ ꯇꯥꯏꯕꯤꯤꯁꯤꯕꯨ ꯇꯃꯅꯣ
ꯐꯣꯟ ꯄꯥꯏꯕꯤꯔꯤꯁꯦ ꯅꯣꯏ ꯅꯣꯏ ꯍꯦꯣ ꯅꯣꯏ ꯍꯦꯔꯣꯅꯦ
ꯋꯥ
ꯑꯦꯔꯣ
ꯌꯥ
ꯍꯦꯔꯣ ꯍꯥꯏꯗꯤ ꯈꯪꯕ꯭ꯔꯣ
ꯈꯪꯗꯦ
ꯍꯦꯔꯣ ꯈꯪꯗꯗꯤ ꯂꯣꯏꯔꯤꯗꯅ ꯍꯔꯣ ꯍꯥꯏꯗꯤ ꯅꯨꯡꯁꯤꯅꯕꯗꯣ ꯆꯁ
ꯑꯣ
ꯀꯥꯎꯔꯣ ꯍꯣꯏꯔꯦ ꯑꯩꯪ ꯑꯩ ꯅꯪ ꯅꯪ ꯍꯦꯔꯣꯅꯦ ꯍꯥꯏꯁꯦ ꯀꯥꯎꯔꯕꯔꯕ ꯑꯣꯏꯔꯦ
ꯀꯧꯔꯦꯅꯦ ꯑꯁ ꯅꯪꯁꯨ ꯃꯇꯝ ꯀꯨꯏꯅ ꯐꯥꯎꯔꯛꯇ꯭ꯔꯒ
ꯀꯣꯏꯔ ꯃꯥꯜꯂꯦ ꯅꯪ ꯑꯦ ꯀꯏ ꯃꯥꯂꯦ ꯃꯦꯗꯥ ꯕꯦꯔꯥꯅꯦ ꯅꯪ ꯅꯣꯏ ꯅꯣꯏ ꯍꯤꯔꯣ ꯐꯥꯎ ꯀꯥꯎꯒꯣꯂꯗꯤ ꯀꯚꯏ ꯅꯣꯏ ꯍꯔꯣ ꯍꯣꯒꯂꯣꯗꯤ ꯀꯃꯥꯏ ꯇꯧꯗꯤꯅꯣ
ꯐ ꯐ ꯆꯤꯡꯒꯗ꯭ꯔꯥ
ꯑꯩꯗꯤ ꯑꯗꯨꯝ ꯅꯤꯡꯁꯤꯡꯉꯦ ꯐꯣꯟ ꯇꯧꯔꯁꯨ ꯅꯪꯗꯤ ꯁꯨꯡ ꯄꯥꯏ ꯄꯥꯏꯗꯦ ꯃꯤꯁ ꯀꯣꯜ ꯂꯩꯔꯁꯨ ꯁꯨꯝ ꯇꯧ ꯇꯧꯕꯤꯔꯛꯇꯦ ꯑꯗꯨꯕꯨ ꯑꯩ ꯑꯗꯨꯕꯨ ꯑꯩꯅꯔꯣ ꯃꯤꯁꯀꯣꯜ ꯂꯩ ꯂꯩ ꯃꯤꯁꯀꯜ ꯃꯤꯁꯀꯣꯜ ꯂꯩꯕꯗꯣ ꯅꯨꯃꯤꯠ ꯅꯨꯃꯤꯠꯅ ꯎ ꯅ ꯀꯣꯜ ꯕꯦꯛꯁꯨ ꯇꯧꯕꯤꯔꯛꯇꯦ
ꯀ
ꯑꯗꯨꯗꯤ ꯑꯩꯒꯤ ꯃꯔꯥꯟ ꯑꯩꯒꯤ ꯏꯔꯥꯟ ꯅꯠꯇꯦꯍꯦ
ꯆꯗꯦ
ꯅꯪꯅꯔꯥ ꯅꯠꯇ꯭ꯔꯣ ꯀꯅ ꯀꯥꯔꯅ ꯑꯩ ꯅꯣꯏ ꯍꯦꯔꯣꯅꯤ ꯌꯥꯔꯦ ꯌꯥꯔꯦ ꯑꯁ ꯐꯥꯒꯤ ꯐꯥꯒꯤ ꯇꯧꯕ ꯁ ꯅ ꯂꯧꯊꯣꯛꯀꯦ ꯇꯧꯕꯅꯤꯗ
ꯇ ꯍꯣꯏ ꯑꯅꯣꯛ ꯐꯗꯤ ꯌꯥꯝ ꯌꯥꯝ ꯐꯩ ꯍꯥꯏ ꯑꯦ ꯑꯗ ꯅꯣꯛ ꯃꯥꯜꯂ ꯅꯣꯡꯃꯜꯂꯁꯨ ꯐꯠꯇꯦꯀꯣ ꯀꯞꯄꯦ ꯍꯥꯏꯕꯅꯦ
ꯅꯣꯡꯃꯜꯂꯁꯨ ꯀꯞꯄꯦ ꯍꯥꯏꯕ ꯑꯗꯨꯃꯥꯏꯅꯗꯤ ꯍꯥꯏꯌꯦ ꯑꯩꯗꯤ ꯑꯗꯨꯃꯥꯏꯅ ꯇꯧꯗꯦꯗ
ꯍꯥꯏꯗꯤ ꯀꯞꯄꯦꯕ ꯍꯦꯛꯇ
ꯎꯝ ꯃꯤꯅ ꯍꯥꯏꯅꯔꯤꯁꯦ ꯑ ꯈ꯭ ꯑꯩꯒꯤ ꯐꯕ ꯍꯤꯗꯥꯛꯇꯤ ꯅꯣꯛꯄ ꯍꯥꯏꯗꯅ
ꯃꯥꯅꯤ ꯃꯥꯅꯤ ꯑꯗꯣ ꯑꯩꯗꯤ ꯅꯣꯡꯃꯣꯟ ꯑꯩꯗꯤ ꯅꯣꯛꯃꯟꯕꯒꯤ ꯑꯃꯨꯛꯃꯨꯛ ꯀꯛꯄꯦꯕ ꯑꯁ
ꯑꯃꯨꯛ ꯀꯥꯞꯄꯦ ꯅꯧꯃꯟꯕꯒꯤ ꯀꯥꯏꯅ ꯑ ꯅꯣꯏ ꯅꯣꯏ ꯍꯦꯔꯣꯅ ꯀꯥꯞꯍꯟꯕ ꯃꯥꯜꯂꯦ
ꯅꯪꯅꯅꯦ
ꯑꯩ ꯑꯣ ꯅꯣꯏꯔꯣ ꯑꯩꯅꯤꯀꯣ ꯑꯣ
ꯅꯪꯉ
ꯅꯣꯏꯔꯣꯏ ꯑꯣ ꯑꯥꯎ ꯑꯩꯗꯤ ꯀꯣꯜ ꯑꯗꯨꯝ ꯇꯧꯋꯦꯗ ꯅꯪ ꯅꯝꯕꯔ ꯁꯦꯚ ꯇꯧꯗꯧꯕ ꯑꯣꯏꯔꯣꯝꯅꯦ ꯑꯗꯨꯗꯤ ꯎꯝ
ꯇꯃꯦ
ꯀꯩꯗꯧꯔꯝꯃꯤꯅꯣ
ꯑꯩ ꯁꯨꯝ ꯅꯦꯝꯅꯦ ꯊꯔꯣꯏ ꯊꯔꯣꯏꯁꯦ ꯀꯃꯥꯏꯅ ꯇꯧꯔ ꯈꯨꯟꯕ ꯊꯧꯔꯁꯦ ꯀꯃꯥꯏꯅꯧꯔ ꯈꯟꯕ ꯆꯠꯁꯤꯔꯥꯅ ꯁꯨꯝ ꯈꯜꯂꯝꯕꯅꯦ
ꯈꯜꯂꯝꯃꯤꯔ ꯊꯔꯣꯏꯗꯤ ꯀꯃꯥꯏꯅꯁꯦ ꯑ ꯑꯦ ꯑꯗꯨꯐꯥꯎ ꯈꯪꯗꯦ ꯑꯁꯤꯗꯒꯤ ꯀꯣꯝꯊꯔꯅꯤ ꯀꯣꯝꯊꯔꯒ ꯅꯣꯏ ꯈꯨꯟ ꯌꯧꯅꯕ ꯆꯠꯂꯒ ꯈꯣꯟꯗꯣꯏꯅꯤ ꯀꯩꯅꯣ ꯑꯗꯨꯗꯤ ꯌꯥꯝ ꯂꯥꯏꯏꯕꯗꯨꯕꯨ
ꯑꯗꯣ ꯂꯧꯕꯨꯛ ꯂꯧꯕꯨꯛ ꯂꯧꯕꯨꯛꯇ ꯊꯧꯔꯏꯁꯦ ꯈꯨꯟꯗꯩꯅ ꯀꯩꯅꯣꯗꯣ ꯑꯅꯄꯤꯗꯣ ꯏ ꯆꯥꯕꯤꯗ
ꯍ ꯍ ꯐ
ꯑꯁ ꯑꯩꯗꯤ ꯑꯩ ꯇꯨꯀꯠꯆ ꯑꯗꯨꯗꯣ
ꯀꯐꯩ ꯃꯆꯥꯗꯤ ꯀꯩꯁꯨ ꯈꯟꯕꯤꯗꯦ ꯑꯗꯨꯗ ꯇꯦꯡꯐꯥ ꯍꯥꯏꯕꯗꯨꯒꯩꯅꯣ ꯇꯧꯕꯗꯣ ꯁꯤ ꯄꯥꯠ ꯍ ꯀ ꯍꯌꯦꯡ ꯌꯥꯝ ꯂꯩꯕꯗꯣ ꯑꯁꯥꯡꯕꯗꯣ
ꯑꯁ ꯍꯥꯏꯅꯗꯦꯔꯗꯤ ꯑꯣꯏ ꯏꯁꯥꯁꯦ
ꯀꯐꯩ ꯃꯆꯥꯗꯤ ꯃꯤꯐꯥꯎ ꯆꯥꯔꯀꯥꯟꯗ ꯀꯩꯅꯣꯅꯦ ꯀꯥ ꯑꯩꯁꯨꯀꯣ ꯑꯩꯈꯣꯏꯒꯤ ꯀꯛꯐꯩ ꯅꯠꯇꯕ ꯇꯦꯝꯐꯥꯜꯗꯣ ꯃꯣꯏ ꯆꯨꯞꯄ ꯀꯥꯟꯗ ꯏꯍꯧ ꯍꯣꯟꯅ ꯀꯩꯅꯣ ꯇꯧꯕ ꯏ ꯊꯣꯛꯄꯗꯣ ꯑꯗꯨꯗꯤ ꯀꯤꯌꯦ ꯑꯩꯁꯨ
ꯑꯗꯨꯗꯣ ꯑꯩ ꯑꯗꯨꯗꯤ ꯑꯩ ꯂꯧ ꯄꯥꯛ ꯀꯨꯝꯗꯦꯕ ꯀꯨꯝꯃꯁꯨꯀꯣ
ꯎꯝ
ꯑꯁꯥꯡ ꯑꯁꯥꯡꯕꯗꯣ ꯑꯗꯨꯗ ꯍꯥꯞꯄꯒ ꯆꯠꯄꯅꯦ
ꯅꯪꯗꯤ ꯀꯩꯅꯣ ꯑꯗꯨ ꯀꯥꯔꯒꯗꯤ ꯑꯩ ꯑꯩꯅ ꯂꯥꯎꯔꯒ ꯆꯦ ꯆꯦꯜꯂꯝꯗꯧ ꯃꯥꯜꯂꯦꯗ
ꯎꯝ
ꯑꯗꯨꯃꯥꯏ ꯇꯧꯔꯝꯃꯅꯤ ꯈꯪꯕꯣꯏ ꯂꯥꯛꯄꯣꯏ ꯂꯥꯎꯔꯒ ꯀꯩꯅꯣ ꯇꯧꯔꯝꯃꯅꯤ ꯑꯗꯨ ꯃꯆꯥꯗꯨꯗ ꯃꯆꯥꯗꯨꯗꯤ ꯀꯤꯗꯦꯗ ꯑꯗꯣ ꯅꯞꯄꯗꯤ ꯈ꯭ꯋꯥꯏꯗꯒꯤ ꯐꯕꯗꯤꯀꯣ ꯑꯩꯈꯣꯏꯒꯤ ꯇꯤꯟꯗꯣ
ꯎꯝ
ꯇꯤꯟꯗꯣ ꯊꯥꯛꯑꯒꯗꯤ ꯑꯗꯨꯝ ꯇꯥꯕꯅꯦ ꯃꯇꯣꯝꯗ ꯌꯥꯝ ꯂꯥꯏꯅ ꯇꯥꯕꯅꯦ ꯊꯔꯣꯏ ꯈꯨꯟꯕ ꯆꯠꯁꯦ ꯀꯥꯛꯐꯩ ꯅꯞꯄꯒꯗꯤ ꯑꯩ ꯑꯗꯨꯝ ꯂꯧꯊꯣꯛꯄꯤꯒꯦ ꯌꯥꯏꯅ
ꯌꯥꯏꯌꯦ ꯅꯣꯡꯃ ꯆꯠꯂꯨꯁꯦ
ꯍꯣꯢ ꯅꯣꯡꯃ ꯆꯠꯁꯦ ꯀꯨꯏꯗꯕꯤ ꯀꯩꯅꯣꯗꯣ ꯁꯤꯜꯂꯣ ꯀꯨꯏꯔꯗꯤ ꯑꯃꯨꯛ ꯀꯥꯎꯔꯅꯤ ꯅꯪ ꯀꯥꯎꯒꯟꯕꯅꯦ ꯅꯪ ꯅꯣꯏ ꯍꯦꯔꯣ ꯑꯩ ꯐꯥꯎ ꯀꯥꯎꯔꯦ ꯀꯨꯏꯔꯛꯑꯗꯤꯀꯣ ꯑꯗꯨꯝ ꯑꯩ
ꯀꯥꯎ ꯑꯁꯦꯡꯕꯒꯤꯅꯤꯀꯣ ꯑꯩꯅ ꯀꯥꯎꯔꯤꯁꯦ ꯅꯪꯅ ꯀꯥꯎꯍꯟꯕꯅꯦꯕ
ꯑꯩꯅ ꯀꯥꯎꯍꯟꯕꯅꯦꯕ ꯑꯩꯉꯣꯟꯗ ꯃꯔꯥꯟ ꯑꯩꯉꯣꯟꯗ ꯃꯔꯥꯟ ꯂꯣꯏ ꯁꯤꯔꯣ ꯑꯩꯉꯣꯟꯗ ꯑꯗꯨꯝ ꯁꯤꯌꯨꯀꯣ
ꯏꯅꯦ ꯑꯩꯅ ꯅꯣꯛ ꯅꯧꯔ ꯀꯃꯅꯤꯁꯦ
ꯑꯝ ꯑꯗꯨꯗꯤ ꯀꯥꯎꯗꯅꯕ ꯍꯌꯦꯡ ꯍꯌꯦꯡꯃꯛ ꯊꯔꯣꯏ ꯈꯨꯟꯕ ꯆꯠꯂꯁꯦ ꯀꯨꯏꯔꯗꯤ ꯑꯃꯨꯛ ꯀꯥꯎꯔꯅꯦꯕ ꯏꯁꯤꯡ ꯂꯩꯌꯦ ꯏꯁꯤꯡ ꯂꯩꯒꯦꯔꯥ ꯂꯩꯔꯣꯏꯒꯦꯔꯥ ꯏꯁꯤꯡ ꯇꯨꯡꯒꯦꯔꯥ ꯇꯨꯡꯉꯣꯏꯒꯦꯔꯥ ꯊꯤꯕ ꯆꯠꯂꯨꯁꯦ
ꯍꯣꯏ ꯂꯥꯏꯠ ꯄꯥꯏꯔꯒꯀꯣ
ꯑꯣꯢ ꯅꯨꯡꯗꯥꯡ ꯀꯩꯅꯣ ꯇꯧꯁꯤꯔ ꯊꯔꯣꯏꯒꯤꯇ ꯅꯠꯇ ꯅꯠꯇꯦ ꯅꯨꯡꯗꯥꯡꯁꯨ ꯍꯪꯉꯣꯏ ꯐꯥꯔꯨꯁꯤꯔꯣ
ꯑꯁ ꯑꯩ ꯆꯥꯗꯦ ꯇꯨꯒꯠꯆꯩꯌꯦ
ꯅꯪ ꯍꯪꯉꯣꯏ ꯆꯥꯗꯦꯀꯣ ꯑꯁ ꯑꯣ ꯃꯥꯏ ꯒꯣꯗ ꯍꯪꯉꯣꯏꯗꯤ ꯍꯥꯎꯕꯅꯤꯅꯦ
ꯍꯥꯎꯋꯦ
ꯍꯥꯎꯕꯅꯦ ꯍꯪꯉꯣꯏꯗꯣ ꯐꯖꯅ ꯉꯧꯔꯒ ꯆꯥ ꯌꯥꯝ ꯍꯥꯎꯕꯅꯦ ꯅꯪ ꯑꯝ ꯐꯥꯎ ꯆꯥꯗ꯭ꯔꯤꯕ꯭ꯔꯣ
ꯑꯩꯗꯤ ꯆꯥꯗꯦ ꯆꯥꯗꯦ ꯁꯨꯡꯆꯥ ꯆꯥꯗꯦ ꯍꯩꯅꯗꯦ ꯄꯥꯏꯕ ꯐꯥꯎ ꯏꯁꯥꯁꯦ ꯀꯩꯅꯣꯝ ꯇꯧꯋꯦ ꯑꯁ ꯍꯩꯅꯗꯦ ꯂꯪꯊꯣꯛꯄꯅꯦ ꯑꯩꯗꯤ
ꯑꯁ ꯄꯪꯉꯤꯗ
ꯅꯥ ꯏꯃꯥꯟꯅꯕꯤꯗꯤꯀꯣ ꯃꯃꯥꯅ ꯇꯥꯛ ꯄꯥꯏꯕꯛꯇꯗ ꯇꯥꯛ ꯂꯪꯉꯒꯀꯣ ꯍꯥꯠꯇꯣꯏꯅꯦ ꯃꯥꯗꯤ ꯑꯗꯨꯗ ꯑꯗ ꯃꯥꯥꯏꯗꯤ ꯏꯁꯀꯤꯟ ꯂꯣꯏ ꯂꯧꯊꯣꯛꯄꯤ
ꯄ꯭ꯔꯤꯊꯤꯕꯤꯗ ꯈ꯭ꯋꯥꯏꯗꯒꯤ ꯄꯪꯕ ꯃꯤꯁꯦ ꯍꯪꯉꯣꯏ ꯆꯥꯗꯕ ꯃꯤꯅꯦ
ꯀꯅꯥꯅ ꯍꯥꯏꯕꯅꯣ
ꯑꯗꯨ ꯍꯥꯏꯅ ꯍꯥꯏꯌꯦ
ꯑꯗꯨꯗꯤ ꯐꯣꯔꯦꯟꯅꯔꯁꯤꯡ ꯆꯥꯗꯕꯁꯤꯡꯗꯨꯗꯤ ꯀꯃꯥꯏ ꯇꯧꯔꯝꯒꯅꯤ
ꯃꯤꯅ ꯑꯗꯨꯃꯥꯏ ꯍꯥꯏ ꯈꯪꯗꯦ ꯐꯣꯔꯦꯟꯅꯔ ꯀꯥꯡꯕꯨꯁꯨ ꯆꯥꯕ ꯃꯤ ꯌꯥꯎꯔꯝꯃꯅꯤꯍꯦ
ꯍꯣꯏ ꯆꯥꯏꯌꯦ ꯌꯥꯎꯋꯦ ꯑꯗꯨ ꯑꯣꯏꯔꯁꯨ ꯑꯩꯗꯤ ꯆꯥꯗꯦ ꯍꯥꯏꯕ ꯑꯗꯨ ꯀꯃꯥꯏ ꯆꯥꯒꯅꯤ ꯍꯩꯅꯗ ꯍꯥꯎꯏ ꯍꯥꯏꯌꯦ ꯃꯣꯏꯗꯤ ꯇꯨꯀꯆꯩꯍꯦ
ꯑꯩꯈꯣꯏ ꯑꯩ ꯂꯤꯟ ꯑꯃꯗ ꯑꯗꯨꯝ ꯆꯥꯏꯌꯦ
ꯇꯜꯂꯦ
ꯇꯥꯕ꯭ꯔꯣ
ꯇꯥꯏꯌꯦ
ꯑꯧ ꯑꯩꯈꯣꯏ ꯂꯤꯟ ꯑꯗꯨꯝ ꯆꯥꯏꯌꯦꯕ ꯃꯤꯗꯤ ꯏꯟꯖꯥꯡ ꯊꯣꯡꯅꯤꯡꯉꯥꯏ ꯂꯩꯇ꯭ꯔꯗꯤ ꯊꯣꯛꯑ ꯂꯤꯟ ꯊꯤꯕ ꯆꯠꯄ
ꯎꯝ ꯇꯜꯂꯦ ꯑꯗꯨꯕꯨ ꯀꯩ ꯍꯥꯎꯗꯅ
ꯍꯥꯎꯋꯦꯍꯦ ꯐꯖꯅ ꯇꯥꯎ ꯐꯖꯅ ꯉꯧꯔꯒ ꯊꯣꯡꯉꯗꯤ ꯐꯖꯅ ꯍꯥꯎꯋꯦ ꯑꯩꯈꯣꯏꯒꯤ ꯂꯤꯟ ꯂꯤꯟ ꯃꯔꯨꯝꯗꯨꯁꯨ ꯍꯥꯎꯔꯦ
ꯑꯦ ꯀꯔꯝꯀꯥꯟ ꯆꯥꯏꯕ
ꯑꯈꯣꯏ ꯑꯩ ꯀꯩꯅꯣꯗ ꯂꯩꯔꯤꯉꯩꯗ ꯂꯤꯟꯁꯦ ꯃꯔꯨꯝ ꯄꯨꯕꯅꯦꯕ ꯃꯔꯨꯝ ꯄꯨꯔꯒ ꯑꯩꯈꯣꯏ ꯑꯣꯐꯤꯁ ꯃꯅꯨꯡꯗ ꯆꯪꯕ ꯍꯥꯏꯇꯥꯔꯦ ꯑꯣꯐꯤꯁ ꯃꯅꯨꯡꯗ ꯍꯥꯠꯄ ꯑꯩꯈꯣꯏꯅ ꯑꯣꯐꯤꯁ ꯃꯅꯨꯡ ꯆꯪꯉꯕꯅꯤꯅ ꯑꯩꯈꯣꯏꯁꯨ ꯍꯥꯜꯂꯦꯕ
ꯋꯥ
ꯃꯔꯨꯝ ꯄꯨꯏꯌꯦ ꯃꯔꯨꯝꯗꯨ ꯇꯔꯥ ꯇꯔꯥ ꯃꯉꯥ ꯇꯔꯥ ꯇꯔꯨꯛ ꯌꯥꯝꯃꯦ ꯃꯔꯨꯝꯗꯨ
ꯃꯔꯨꯝꯗꯨ ꯑꯩꯈꯣꯏꯒꯤ
ꯌꯦꯟ ꯃꯔꯨꯝꯒꯤ ꯇꯥꯏꯞ ꯇꯧꯋꯦꯕꯀꯣ ꯑꯗꯨꯝ ꯍꯥꯎꯋꯦ
ꯍꯥꯎꯋꯦ
ꯊꯣꯡꯕꯗ ꯌꯥꯎꯔꯤꯅꯦ ꯑꯩꯁꯨ
ꯏ ꯇꯜꯂꯦ ꯅꯣꯏꯁꯤꯗꯤ ꯄꯪꯆꯥ ꯆꯥꯏꯌꯦ ꯑꯩ ꯇꯟ ꯇꯕ ꯍꯨꯝꯂ
ꯍꯨꯨꯝ ꯍꯨꯝ
ꯎ ꯑꯗꯨꯗꯒꯤ ꯆꯥꯈꯤꯗ꯭ꯔꯦꯗ ꯑꯩ ꯂꯤꯟ ꯑꯩꯪ ꯇꯜꯂꯤ ꯍꯪꯉꯣꯏꯗꯤ ꯆꯥꯕ ꯌꯥꯏ ꯆꯟ ꯐꯁꯂꯦ
ꯍꯨꯝ ꯅꯨꯡꯁꯥ ꯑꯃꯨꯛ ꯁꯥꯗꯣꯔꯛꯑꯦ ꯉꯥꯏꯍꯥꯛ ꯂꯩꯗꯤ ꯏꯔꯨꯖꯔꯅꯤ ꯏꯔꯨ ꯆꯠꯂꯒ ꯊꯕꯛ ꯆꯠꯄ ꯇꯧꯔꯅꯤ ꯊꯕꯛ ꯆꯠꯅꯕꯒꯤ
ꯑꯁ ꯃꯤꯗꯤ ꯈꯥ ꯑꯥ ꯊꯕꯛ ꯆꯠꯄꯅꯤꯅꯒ ꯐꯩꯀꯣ
ꯊꯕꯛ ꯆꯠꯄꯄꯨ ꯐꯠꯇꯦꯗ
ꯄꯨꯗ
ꯑꯩꯈꯣꯔ ꯋꯥꯛꯀꯤꯡ ꯑꯣꯏꯅ ꯂꯥꯛꯑꯣ
ꯍꯥꯥ
ꯋꯥꯛꯀꯤꯡ ꯑꯣꯏꯅ ꯂꯥꯛꯑꯣ ꯑꯩ ꯖꯒꯥꯗ
ꯂꯥꯛꯀꯦ ꯅꯣꯡꯃ
ꯍꯩꯅꯧ ꯍꯦꯛꯄꯤꯒꯦ
ꯍꯥꯥ
ꯍꯩꯅꯧ ꯍꯦꯛ
ꯑꫭ ꯅꯪꯅ ꯇꯥꯕ ꯖꯒꯥꯗꯣ ꯍꯩꯅꯧ ꯂꯩꯕ꯭ꯔꯣ
ꯍꯩꯅꯧ ꯄꯥꯝꯕꯤ ꯂꯩꯌꯦ
ꯑꯣ ꯑꯩꯗꯤ ꯅꯍꯥꯃꯨꯛꯇꯨ ꯆꯥ ꯅꯤꯡꯉꯦ ꯍꯥꯏꯔ ꯄꯤꯁꯨ ꯄꯤꯕꯤꯔꯛꯇꯦ ꯑꯗꯨꯏꯅꯦ ꯑꯩꯅ ꯈ꯭ꯋꯥꯏ ꯅꯨꯡꯉꯥꯏꯇꯕꯁꯦ
ꯅꯪ ꯅꯪꯅ ꯆꯥꯅꯤꯡꯉꯦ
ꯃꯊꯪ ꯃꯊꯪ ꯍꯥꯏꯔꯛꯑꯅꯤ ꯑꯩ ꯑꯗꯩꯗꯤ ꯑꯩꯅ ꯁꯤꯗ ꯇꯥꯔꯤ ꯀꯥꯟꯗ ꯅꯪ ꯂꯥꯛꯑꯣ ꯍꯥ
ꯍꯧꯖꯤꯛ ꯑꯃꯃ ꯍꯧꯖꯤꯛ ꯑꯃꯨꯟ ꯑꯃꯨꯟꯕ ꯑꯅꯤꯔ ꯑꯍꯨꯝꯂ ꯂꯩ ꯂꯩ ꯃꯨꯟꯗꯕ ꯑꯃ ꯂꯩ
ꯑꯩꯗꯤ ꯑꯃꯨꯟꯕ ꯆꯥꯅꯤꯡꯗꯦ ꯃꯨꯟꯗꯕ ꯉꯥꯛꯇ ꯆꯥꯅꯤꯡꯉꯦ ꯌꯥꯝ ꯁꯤꯟꯕꯗꯣ ꯃꯨꯟꯗꯕ ꯑꯃ ꯂꯩꯌ‌ꯦ ꯑ ꯑꯃ ꯂꯩꯌꯦ ꯑꯍꯥꯎꯕꯔꯣ ꯅꯠꯇ꯭ꯔꯒꯅ ꯑꯁꯤꯟꯕꯗꯨꯔꯕ
ꯗꯤ ꯈꯪꯗ‌ꯦ
ꯑꯁꯤꯒꯤ ꯑꯁꯤꯒꯤ ꯅꯪꯅ ꯅꯪꯅ ꯇꯥꯏꯗꯨꯕꯨ ꯃꯅꯤꯡꯗꯔ ꯃꯃꯥꯡꯗꯔ ꯃꯅꯨꯡꯗꯔꯣ ꯃꯅꯤꯡꯗ ꯑꯁ ꯍꯥꯟꯅꯒꯤ ꯇꯥꯐꯝꯗꯨꯗꯔꯕ
ꯃꯅꯤꯡꯗꯩ ꯅꯦ ꯍꯥꯟꯅꯒꯤ ꯇꯥꯐꯝꯗꯨ ꯅꯠꯇꯦ ꯍꯥꯟꯅꯒꯤ ꯇꯥꯛꯐꯝ ꯍꯥꯏꯁꯤ ꯀꯥꯏꯗꯅꯣ ꯈꯪꯗꯦ ꯑꯩ ꯉꯁꯥꯏ ꯑꯃꯨꯟꯕ ꯑꯃ ꯆꯥꯔꯦ ꯍꯌꯦꯡ ꯁꯥꯡꯉꯗꯤ ꯄꯨꯕꯤꯔꯛꯀꯦꯁ‌ꯦ
ꯍ‌ꯣꯏ ꯄꯨꯨꯕꯤꯔꯛꯑꯣ
ꯍꯦꯛꯇ ꯁꯪꯗꯦꯅꯦ ꯑꯩꯈꯣꯏꯁꯨꯀꯣ ꯊꯕꯛ ꯆꯤꯟꯕꯅꯤꯅꯀꯣ
ꯍꯣꯏ
ꯍꯌꯦꯡꯁꯨ ꯁꯨꯇꯤ ꯑꯣꯏꯔꯁꯨ ꯁꯪꯗꯕ ꯇꯥꯏꯃꯤꯡ ꯂꯩꯕ ꯁꯨꯇꯤ ꯁꯨꯇꯤ ꯅꯨꯃꯤꯠꯇ ꯍꯦꯟꯅ ꯊꯕꯛꯁꯦ ꯑꯗꯨꯝ ꯂꯩꯒꯜꯂꯦꯕ
ꯑꯥ
ꯍꯌꯦꯡ ꯁꯪꯉꯗꯤ ꯄꯨꯕꯤꯔꯛꯀꯦ ꯁꯪꯗ꯭ꯔꯗꯤ ꯈꯪꯗꯦꯀꯣ
ꯍꯣꯏ ꯌꯥꯏꯑꯦ ꯑꯩ ꯑꯩꯕꯨꯗꯣ ꯅꯤꯡꯁꯤꯡꯕꯤꯔꯗꯤ ꯎꯝ
ꯅꯤꯡꯁꯤꯡ ꯅꯤꯡꯁꯤꯡ ꯅꯤꯡꯁꯤꯡꯉꯁꯨꯅꯦ ꯗꯤ ꯎꯄꯥꯏ ꯂꯩꯇꯦꯕ ꯅꯨꯄꯤꯁꯤꯡꯁꯦ ꯍꯩ ꯍꯩ ꯌꯥꯝ ꯆꯥꯒꯜꯂꯤ
ꯃꯥꯏ ꯅꯨꯄꯤꯕꯨ ꯃꯇꯝ ꯀꯥꯏꯊꯣꯛꯄ ꯉꯝꯗ꯭ꯔꯗꯤ ꯕꯥꯕ꯭ꯔꯦ
ꯑꯩ ꯅꯨꯄꯤ ꯑꯣꯏꯔꯁꯨ ꯊꯕꯛ ꯊꯕꯛ ꯑꯔꯨꯕ ꯂꯩꯗꯤ ꯎꯄꯥꯏ ꯂꯩꯇꯦ
ꯑꯁ ꯅꯪꯒꯤꯗꯨꯗꯤ ꯌꯥꯅꯤꯡꯗꯦꯗ
ꯁ‌ꯦ ꯄꯨꯕꯤꯔꯛꯀ‌ꯦ ꯄꯨꯕꯤꯔꯛꯀ‌ꯦ ꯅꯨꯄꯤꯁꯤꯡ ꯅꯨ ꯅꯨꯄꯤꯁꯤꯡꯁꯦ ꯍꯩ ꯌꯥꯝ ꯄꯥꯝꯃ‌ꯦꯀꯣ ꯀꯃꯥꯏꯅ ꯇꯧꯖꯥꯠꯅꯣ
ꯄꯥꯝ ꯄꯥꯝꯕꯅ‌ꯦ ꯑꯁ ꯑꯩ ꯁꯨ ꯌꯥꯝ ꯄꯥꯝꯃꯦ ꯅꯪ ꯈꯪꯉꯤꯗꯨꯗꯤ
ꯅꯨꯄꯤ ꯑꯅꯝꯕ ꯂꯣꯏꯅ ꯍꯩ ꯍꯩ ꯂꯣꯏ ꯄꯥꯝꯃꯦꯕ
ꯄꯝꯅꯦ ꯂ‌ꯣꯏ ꯄꯝꯅꯦ ꯀꯅꯥꯅꯕꯨ ꯋꯥꯍꯩ ꯄꯥꯝꯗꯦ ꯍꯥꯏꯒꯗ꯭ꯔꯣ
ꯃꯥꯅꯦ ꯅꯣꯏ ꯅꯣꯏ ꯌꯨꯝ ꯀꯩꯅꯣꯇꯧꯕ ꯑꯥꯗ ꯍꯩꯅꯧꯒꯨꯝꯕ ꯄꯥꯜꯂꯝꯕꯅꯦ ꯐꯖꯅ
ꯄꯥꯜꯂꯦ ꯑꯗꯣ ꯍꯧꯖꯤꯛꯇꯤ ꯂꯣꯏꯅ ꯀꯩꯅꯣ ꯇꯧ ꯇꯥꯔꯒꯀ‌ꯣ ꯇꯤꯟ ꯆꯪꯕꯒꯨꯝꯕ ꯇꯧꯋꯦꯕ ꯑꯗꯣ ꯑꯩꯈꯣꯏꯒꯤꯗꯣ ꯍꯥꯎꯗꯤ ꯍꯥꯎꯕꯅꯤ
ꯇꯤꯟ ꯆꯪꯕ ꯍꯩꯅꯧꯗꯤ ꯀꯩꯝ ꯀꯥꯟꯅꯗꯦꯗ ꯆꯥꯐꯝ ꯒ꯭ꯌꯥꯟ ꯃꯦꯟ ꯇꯥꯗꯝꯅꯤ
ꯍꯣꯏ ꯑꯗꯨ ꯃꯨꯟꯗ꯭ꯔꯤꯀꯥꯟ ꯁꯪꯉꯀꯥꯟꯗ ꯑꯅꯝꯕꯅ ꯆꯥꯕꯅꯦ ꯑꯩꯈꯣꯏꯗꯤ
ꯎꯝ ꯁꯪꯉꯤꯉꯩꯗ ꯑꯆꯔꯒꯨꯝꯕ ꯇꯧꯊꯣꯛꯄꯅ ꯐꯕꯅꯤ
ꯑꯩ ꯍꯩꯌꯦ ꯅꯪꯏ ꯍꯩꯅꯧꯀꯣ ꯑꯁꯤꯟꯕ ꯆꯥꯕ ꯌꯥꯗꯕꯒꯨꯝꯕꯗꯣ ꯃꯌꯥꯝ